ꯑꯥ ꯇꯥꯗꯕ꯭ꯔꯣ
ꯍꯥꯏ ꯕ꯭ꯔꯗꯔ ꯑꯁ ꯑꯩ ꯀꯩꯅꯣ ꯁꯣꯝꯗ ꯀꯣꯜ ꯑꯣꯈꯠꯇꯕꯒꯤ ꯁꯨꯝ ꯊꯣꯛꯂꯦꯕ ꯑꯗꯨꯗꯒꯤ ꯑꯩꯁꯦ ꯑꯣꯈꯠꯇ꯭ꯔꯤꯕ꯭ꯔꯅ ꯈꯜꯂꯒ ꯂꯩꯌꯦ ꯑꯗꯨꯢꯅꯤ
ꯑꯣ ꯇꯧꯕꯅꯤ ꯑꯃꯨꯃꯨꯛ
ꯑꯩ ꯅꯦꯔꯋꯥꯔ ꯅꯨꯡꯉꯥꯏꯇꯕ ꯑꯣꯏꯔ ꯃꯥꯜꯂꯦ ꯍꯟꯗꯛ ꯑꯩꯈꯣꯏ ꯌꯥꯝ ꯁꯤ ꯀꯣꯜ ꯂꯧꯈꯠꯄꯁꯦ
ꯎꯝ
ꯒ꯭ꯔꯤꯟ ꯕꯇꯔꯟꯅꯤꯗ ꯅꯝꯗꯣꯏꯔꯥ ꯅꯠꯇ꯭ꯔꯒꯅ ꯁ꯭ꯋꯤꯞ ꯇꯧꯗꯣꯏꯔꯥ ꯆꯤꯡꯈꯠꯇꯣꯏꯔꯣ
ꯀꯦꯞ ꯇꯧꯔ ꯌꯥ ꯅꯝꯃ ꯌꯥꯔꯅꯦ
ꯎꯝ ꯑꯗ ꯑꯗꯨꯅꯦꯕ ꯑꯃꯨꯛ ꯅꯝꯃꯦ ꯑꯗꯨꯗꯩ ꯌꯥꯗꯦ ꯑꯃꯨꯛ ꯆꯤꯡꯈꯠꯂꯨ ꯌꯥꯔꯛꯇꯕꯗꯨꯗ ꯉꯥꯎꯔꯝꯃꯤ
ꯎꯝ ꯀꯔꯤ ꯇꯧꯔꯃꯤꯅꯣ
ꯑꯁ ꯁꯨꯝ ꯊꯥꯕꯜ ꯂꯤꯡꯉꯤꯗꯅ ꯍꯛꯆꯤ ꯂꯥꯡ ꯂꯥꯡꯗꯅ
ꯕꯨ ꯊ ꯄꯥꯏꯖꯕꯤ ꯏꯕꯨ
ꯍꯣꯏ ꯀꯩꯅꯣ ꯑꯩꯈꯣꯏꯒꯤ ꯂꯩꯆꯤꯜ ꯀꯛꯗꯔꯥꯒꯁꯨꯌꯥꯕꯅꯤ
ꯅꯣꯡꯃꯪꯒꯨꯝ ꯇꯧꯔꯤꯗ
ꯃꯪ ꯃꯩ ꯃꯪꯕ ꯍꯥꯏꯁꯦ ꯌꯥꯝ ꯀꯟꯅꯥ ꯍꯧꯔꯛꯄꯗꯤ ꯍꯥꯏꯗꯤ ꯀꯩꯝꯇ ꯇꯧꯗꯦ ꯍꯥꯏꯕ ꯌꯥꯏ ꯂꯩꯆꯤꯜꯒꯥ ꯄꯥꯏꯕ ꯂꫭꯏ ꯎꯏ
ꯀꯥꯏ ꯂꯩ ꯃꯊꯛꯇ ꯂꯩꯔꯦ ꯍꯥꯏꯁꯦ
ꯎꯝ ꯀꯩꯅꯣꯗ ꯐꯥꯔꯁ ꯐ꯭ꯂꯣꯔꯗ ꯂꯩ
ꯑꯥ ꯆ ꯑꯩ ꯇ
ꯀꯩꯅ ꯌꯥꯝꯝꯕꯅꯥ ꯀꯩꯅ ꯑꯃ ꯒꯣꯒ ꯇꯧꯕꯩ ꯇꯥꯏꯞꯇ ꯑꯃ
ꯑꯦ ꯑꯩꯅ ꯐꯤ ꯍꯨꯝꯕꯣꯏꯅꯦ
ꯑꯣ ꯑꯁꯤ ꯑꯗꯨꯅꯤ ꯑꯩꯅ ꯀꯩꯅꯣꯝꯃ ꯈꯣꯠ ꯑꯃ ꯍꯦꯛꯟꯅ ꯂꯥꯛꯄ
ꯆꯥꯛ ꯏꯁꯤꯡ ꯎꯅꯔꯥꯕꫭ
ꯆꯥꯛ ꯏꯁꯤꯡ ꯎꯅꯔꯦ ꯀꯨꯏꯔꯦ ꯑꯗꯨꯅ ꯃꯤꯅꯠ ꯇꯔꯥ ꯍꯦꯜꯂꯝꯃꯅꯤ ꯎꯅꯈꯤꯕ
ꯎꯝ ꯎꯝꯝ ꯀꯔꯤ ꯀꯔꯤ ꯇꯧꯔꯤꯒꯦ ꯍꯧꯖꯤꯛꯁꯤꯕꯣ
ꯍꯧꯖꯤꯛꯁꯦ ꯂꯝꯖꯦꯜ ꯈꯔ ꯆꯦꯟ ꯈꯔ ꯇꯧꯁꯤꯔꯅ ꯈꯜꯂꯤ ꯑꯌꯥꯝꯕ ꯑꯌꯨꯛꯇ ꯑꯌꯨꯛꯇ
ꯂꯝꯖꯦꯟ ꯆꯦꯟꯕ
ꯎꯝ
ꯑꯌꯨꯛꯇ ꯁꯦꯝꯅ ꯐꯩ ꯌꯥꯍꯧꯉꯟꯅꯕ
ꯎꯝ ꯑꯇꯣꯞꯄ ꯀꯩꯀꯩ ꯁꯥꯟꯅꯕꯅꯤ ꯆꯠꯇꯕ꯭ꯔꯥ ꯍꯥꯏꯁꯦ
ꯆꯠꯇꯦꯗ ꯑꯩꯈꯣꯏꯅ ꯀꯩ ꯁꯥꯟꯅꯔꯨꯗꯣꯏꯅꯤ ꯍꯣꯏ ꯃꯔꯛ ꯑꯃ ꯍꯥꯏꯐꯦꯠ ꯖꯨꯒꯥꯂꯤꯔꯕꯨꯗꯤ ꯍꯥꯏꯐꯦꯠ ꯌꯥꯎꯔꯝꯃꯤ
ꯖꯨꯒꯥꯥꯂꯤꯗꯨꯗꯤ ꯄꯩꯁꯥ ꯐꯪꯕ ꯊꯕꯛꯅꯤ ꯀꯩꯅꯣ
ꯑꯥ
ꯎꯝ ꯀꯌꯥꯝ ꯀꯨꯏꯅ ꯌꯥꯎꯔꯝꯕ
ꯅꯨꯃꯤꯠ ꯃꯉꯥꯅꯤ ꯇꯔꯨꯛꯅꯤꯃꯨꯛꯇꯪꯅꯤꯗ ꯅꯨꯃꯤꯠ ꯃꯉꯥꯅꯤꯅꯤ ꯍꯣꯏ ꯇꯔꯨꯛꯅꯤ ꯍꯥꯏꯕ ꯌꯥꯏ ꯒꯨꯅꯤꯌꯥ ꯇꯧꯕ ꯑꯣꯏꯒ ꯇꯧꯔꯒ
ꯎꯝ ꯎꯝ
ꯁꯤꯕꯨ ꯀꯩꯀꯩ ꯇꯧꯔꯒ ꯃꯇꯝ ꯂꯦꯟꯕꯤꯕꯒꯦ ꯇꯧꯔꯤꯁꯤ
ꯈꯪꯗꯦꯗꯥ ꯍꯧꯖꯤꯛꯁꯦ ꯈꯔ ꯑꯗꯨꯝ
ꯃꯥꯟꯗꯤ ꯃꯥꯟꯅꯔꯤ ꯄꯣꯠꯅꯤ
ꯇꯧꯉ ꯈꯐꯝ ꯅꯠꯇꯦꯗ ꯍꯧꯖꯤꯛ ꯁꯥꯕꯁꯤꯗ
ꯁꯥꯔꯦ ꯀꯩꯅꯣ
ꯁꯥꯔꯦ
ꯑꯁ ꯑꯗꯣ ꯍꯥꯏꯖꯕ ꯋꯥꯅꯤ ꯑꯩꯈꯣꯏꯕꯨꯗꯤ ꯐꯦꯟ ꯂꯩꯌꯦꯀꯣ ꯑꯗ ꯏꯟꯀꯥꯟ ꯁꯔ ꯐꯠꯇꯕ ꯋꯥꯔꯤꯕꯣꯕ ꯇꯤꯟ ꯀꯥꯡ ꯁꯥ ꯃꯌꯥꯝꯁꯤ ꯐꯖꯔꯛꯇꯣꯏꯅꯤꯗꯣ
ꯑꯥ
ꯑꯩꯈꯣꯏꯅ ꯑꯃꯨꯛ ꯈꯔ ꯐꯔ ꯍꯥꯏꯕ ꯑꯣꯅꯤꯗ ꯑꯩ ꯉꯁꯥꯏ ꯁꯨꯝ ꯄꯥꯎ ꯇꯥꯕꯗ ꯑꯩꯈꯣꯏꯒꯤ ꯈꯪꯁꯥ ꯁꯥꯒꯠꯂꯛꯀꯅꯤ ꯍꯥꯏꯕ ꯀꯩꯅꯣꯝ ꯄꯥꯎ ꯑꯃ ꯇꯥꯅꯦ ꯖꯨꯟ ꯖꯨꯂꯥꯏ ꯁ꯭ꯋꯥꯏꯁꯤꯗ
ꯁꯥꯒꯠꯂꯛꯀꯅꯤ ꯋꯥꯠꯂꯤꯌꯦ ꯁꯥꯕ
ꯎꯝ
ꯍꯧꯕꯇ ꯉꯥꯏꯔꯤꯑꯦꯕ
ꯅꯣꯏꯅ ꯉꯁꯥꯏ ꯑꯗꯨꯃꯥꯏꯅ ꯍꯥꯏꯐꯦꯠ ꯈꯔ ꯇꯥꯛꯑꯦ ꯇꯥꯈꯤꯕ ꯑꯗ ꯑꯩꯅ ꯈꯪꯁꯥ ꯁꯥꯒꯠꯂꯛꯀꯅꯤ ꯍꯥꯏꯅ ꯑꯩꯈꯣꯏꯒꯤ ꯑꯩꯈꯣꯏ ꯁꯨꯝ ꯄꯥꯅꯕ ꯍꯥꯏꯇꯥꯔꯦ ꯑꯈꯪ ꯑꯍꯩꯁꯤꯡꯅ
ꯑꯗꯨꯅꯦ ꯍꯥꯟꯅꯗꯤ ꯍꯥꯟꯅꯗꯤ ꯁꯥꯔꯝꯗꯕꯅꯤ ꯀꯥꯂꯦꯟꯁꯦ ꯌꯥꯝ ꯀꯟꯅ ꯍꯧꯖꯤꯛꯇꯤ ꯈꯨꯠꯁꯥ ꯂꯥꯛꯁꯁꯤ ꯅꯤꯌꯣꯝ ꯆꯨꯝꯗ꯭ꯔꯦ
ꯑꯁꯥꯥꯡꯕꯗꯤ ꯂꯣꯠ ꯌꯥꯔꯝꯃꯤꯅꯤ ꯀꯩꯅꯣ ꯆꯦꯟꯖꯣꯡ ꯁꯥꯟꯅꯔꯝꯕ ꯗꯣ
ꯍꯧꯖꯤꯛꯇꯤ ꯁꯥꯕ ꯒꯌꯥꯟ ꯇꯥꯗ꯭ꯔꯦ ꯁꯥꯃꯟ ꯒ꯭ꯌꯥꯟ ꯇꯥꯗ꯭ꯔꯦ ꯍꯥꯏꯇꯥꯔꯦ ꯐꯖꯅ ꯁꯥꯔꯦꯕ ꯍꯥꯟꯅꯗꯤ ꯁꯥꯔꯝꯗꯝꯅꯤ ꯆꯩ ꯆꯩ ꯆꯍꯤ ꯈꯨꯗꯤꯡꯒꯤ ꯁꯨꯝ ꯁꯥꯕ ꯍꯦꯟꯒꯠꯂꯛꯏ ꯒꯌꯥꯟ ꯇꯥꯗꯦ
ꯒ꯭ꯌꯥꯟ ꯇꯥꯄꯣꯠ ꯇꯦꯗ ꯇꯧꯔꯤꯁꯦ꯫
ꯃꯤꯅ ꯒꯌꯥꯟ ꯇꯥꯗꯕꯩꯅꯤꯅꯦ ꯁꯤ
ꯍꯣꯏ ꯍꯥꯏꯖꯔꯤꯕꯗꯨꯅꯤ ꯑꯩꯈꯣꯏꯁꯨ ꯅꯣꯡꯃꯇꯗꯤ ꯎ ꯋꯥ ꯊꯥꯔꯨꯕꯟꯇꯦꯗꯣ꯫
ꯑꯗꯨꯅꯦ ꯑꯣꯟꯂꯤ ꯌꯥꯟꯊꯠꯄ ꯈꯛꯇꯅꯦ
ꯑꯩꯈꯣꯏ ꯑꯩꯈꯣꯏ ꯅꯍꯥ ꯈꯣꯏꯅ ꯎ ꯋꯥ ꯊꯥꯗ꯭ꯔꯦ ꯆꯥꯕ ꯇꯨꯝꯕ ꯇꯧ ꯂꯩꯔꯦ ꯑꯍꯅꯒꯩꯟꯗꯤ ꯀꯃꯥꯏꯅ ꯇꯧꯔꯨꯅꯤ ꯑꯃ ꯃꯤꯅꯠ ꯑꯩꯉꯣꯟꯗꯗꯤ ꯀꯩꯅꯣꯝ ꯀꯩꯝ ꯊꯣꯛꯇ꯭ꯔꯦꯅꯦ ꯏꯌꯥꯝꯕꯩꯁꯦ ꯒ꯭ꯔꯤꯟ ꯕꯇꯟ ꯔꯦꯠ ꯕꯇꯟ ꯊꯣꯂꯛꯑꯦꯅꯦ ꯅꯦꯠꯁꯦ ꯌꯥꯗꯕꯩꯔ ꯀꯩꯅꯣ
ꯊꯣꯛꯏ ꯊꯣꯏ ꯑꯩꯉꯣꯟ ꯊꯣꯏ ꯀꯦꯝ ꯇꯧꯔꯣꯢ
ꯌꯥꯝꯕꯗ ꯀꯌꯥ ꯀꯃꯥꯏꯅ ꯊꯣꯛꯀꯦ
ꯊꯣꯏ ꯃꯤꯅꯠ ꯃꯉꯥ ꯍꯦꯜꯂꯦ
ꯑꯥ
ꯍꯥ ꯍ ꯈꯪꯗꯦ ꯇꯧꯔꯤꯁꯤ
ꯗꯩꯗ ꯑꯃꯨꯛ ꯒꯥꯔꯤꯖꯨ ꯑꯃ ꯐꯟ ꯆꯤꯡ ꯆꯤꯟꯈꯠꯅꯔꯩꯅꯗꯣ
ꯃꯥꯅꯦ ꯒꯥꯔꯤ ꯒꯥꯔꯤ ꯉꯥꯛꯇꯅꯤ ꯀꯩꯅꯣ
ꯊꯥꯎ ꯀꯣꯟꯅꯗꯗꯅ ꯊꯥꯎ ꯀꯩꯅꯣ ꯍꯧꯖꯤꯛ ꯀꯩꯅ ꯀꯩꯅ ꯇꯧꯅꯔꯤꯁꯤꯅꯤ
ꯑꯝ ꯒꯥꯔꯤ ꯌꯨꯝꯁꯤ ꯑ ꯒꯥꯔꯤ ꯂꯩ ꯇꯕ
ꯊꯥꯎ ꯍꯥꯎ ꯇꯥꯡꯈꯠꯂꯤꯗꯨ ꯌꯦꯉꯨ ꯁꯤꯁꯨ ꯄꯥꯛ ꯍꯟꯗꯔꯔꯣꯢ ꯅꯍꯋꯥꯢꯗꯤ ꯂꯤꯇꯔꯗ ꯂꯤꯇꯔꯗ ꯁꯤꯛꯁꯇꯤ ꯑꯗꯨꯋꯥꯢꯃꯨꯛꯇꯅꯤ ꯄꯤꯅꯔꯝꯃꯤꯗꯨ
ꯑ
ꯁꯅꯥꯒꯁꯤ ꯅꯍꯥꯟꯋꯥꯏꯗꯤ ꯀꯩꯅꯣꯗ ꯁꯟꯗ ꯂꯨꯄꯥ ꯂꯤꯁꯤꯡ ꯇꯔꯦꯠꯃꯨꯛꯇꯅꯤ ꯄꯤꯔꯝꯃꯤꯗꯨ ꯑꯁ ꯍꯧꯖꯤꯛꯇꯤ ꯀꯥꯏꯗꯩ ꯂꯨꯄꯥ ꯂꯤꯁꯤꯡ ꯀꯨꯟꯊ꯭ꯔꯥꯔ
ꯍꯥꯢꯁꯤ ꯌꯥꯗ꯭ꯔꯦꯗ ꯁꯨꯝ ꯁꯨꯝ ꯇꯥꯡꯈꯠꯂꯛꯄꯗ ꯑꯥ ꯌꯧꯒꯤꯗꯣꯔꯕꯅꯦ
ꯗꯗꯥ ꯍꯣꯏ ꯁꯨꯝ ꯑꯈꯪꯕ ꯈꯔ ꯑꯣꯏꯅ ꯈꯔ ꯈꯪꯕ ꯋꯥꯅꯦꯕꯀꯣ ꯋꯥꯔꯨꯕꯣꯕ ꯑꯗꯩ ꯑꯈꯣꯏ ꯈꯔ ꯑꯁꯣꯝꯗꯩ ꯈꯤꯇꯪ ꯍꯥꯏꯗꯕ ꯍꯥꯏꯇꯥꯔꯦꯀꯣ
ꯎꯝ
ꯆꯤꯡꯅꯂꯩꯕꯣꯢ ꯃꯣꯏꯗꯤ ꯈꯪꯄꯣꯟꯇꯦ ꯁꯅꯥꯖꯤꯕꯨ ꯀꯌꯥ ꯌꯧꯔꯦ ꯈꯪꯄꯣꯟꯇꯦ ꯃꯃꯜ ꯑꯃꯨꯛꯇꯪ ꯍꯥꯏꯔꯨꯀꯥꯟꯗ ꯐꯥꯒꯤ ꯇꯧꯕ ꯃꯥꯜꯂꯤꯅꯤ ꯃꯣꯏꯅ
ꯃꯥꯅꯤ
ꯍꯡꯅꯩꯅꯤ ꯃꯣꯢ ꯇꯥꯕꯗꯒ ꯁꯨꯝ ꯇꯥꯈꯠꯂꯛꯀꯦ ꯉꯁꯥꯏꯁꯨ ꯀꯩꯅꯣ ꯇꯧꯋꯦ ꯑꯩꯈꯣꯏꯒꯤ ꯁꯦꯀꯦꯟ ꯍꯦꯟ ꯍꯥꯏꯒꯗ꯭ꯔꯥ ꯁꯤꯗ ꯑꯩꯈꯣꯏꯒꯤ ꯊꯥ ꯊꯥ ꯌꯣꯟꯕꯤꯗꯣ ꯑꯈꯣꯏꯒꯤ ꯍꯦꯡꯒꯔ ꯇꯧꯔ ꯌꯥꯜꯂ ꯌꯥꯜꯂ ꯌꯣꯟꯕ ꯍꯥꯏꯇꯥꯔꯦꯀꯣ ꯐꯥꯔꯁꯠ ꯑꯈꯣꯏꯒꯤ ꯑꯍꯟꯕ ꯇꯥꯏꯞꯇ
ꯎꯝ
ꯍꯥꯄꯦꯒꯗꯣ ꯂꯨꯄꯥ ꯆꯅꯤ ꯒꯥꯌꯦ ꯑꯗꯩ ꯆꯥꯝꯃꯔꯤꯗꯨ ꯀꯥꯏꯅ ꯑꯗꯒꯤ ꯐꯨꯏꯠꯇꯤ ꯁꯥꯔꯠ ꯆꯥꯗꯣꯝꯗ ꯂꯨꯄꯥ ꯆꯍꯨꯝ ꯌꯥꯡꯈꯩꯒꯤ
ꯁꯤꯀꯦꯂꯦꯟꯗ
ꯁꯦꯀꯦꯟ ꯍꯦꯟꯒꯤ ꯂꯛ ꯍꯦꯡꯒꯔꯗ ꯌꯣꯟꯝꯕꯤꯗꯣ ꯈꯔꯗꯤ ꯅꯥꯟꯕꯗꯣ ꯀꯥꯅ ꯄꯨꯦ ꯑꯗꯨꯅ
ꯑꯍꯟꯕꯗꯩ ꯍꯦꯟꯅꯥ ꯇꯥꯡꯉꯦꯕ
ꯎꯝ ꯍꯥꯏ ꯀꯩꯅꯣꯗ ꯃꯣꯏ ꯃꯣꯏꯁꯨ ꯄꯨꯛꯆꯥꯛ ꯄꯨꯅꯕ ꯇꯧꯗꯤ ꯇꯧꯖꯩꯅꯦ ꯍꯥꯏꯇꯥꯔꯁꯨ ꯈꯤꯇꯪ ꯍꯦꯟꯀꯠꯂꯦ ꯍꯥꯏꯕꯅꯤꯗ
ꯁꯦꯀꯜ ꯍꯦꯟ ꯐꯥ ꯂꯩ ꯉꯝ ꯃꯛꯇꯕꯩ ꯐꯤꯕꯝ ꯂꯥꯛꯑꯕ
ꯎ ꯁꯦꯐꯣꯟꯗ ꯍꯟꯗ ꯂꯩꯕꯥ ꯉꯝꯕ ꯁꯤꯡꯁꯦ ꯄꯩꯁꯥ ꯄꯥꯏꯕꯥ ꯆꯤꯡ ꯈꯠꯂꯛ ꯑꯥꯕꯥ ꯀꯩꯅꯣꯝ ꯇꯔꯤ
ꯃꯥꯅꯦ ꯈꯪꯗꯦ ꯇꯧꯗꯣꯏꯁꯦ ꯂꯨꯗꯣꯔꯝꯃꯦ ꯍꯧꯖꯤꯛ ꯍꯤꯡꯕ
ꯂꯨꯗꯣꯔꯦ ꯂꯨꯗꯣꯔꯦ꯫
ꯑꯥ ꯑ